ꯍꯜꯂꯣ
ꯍꯜꯂꯣ
ꯑꯥ ꯍꯜꯂꯣ
ꯑ ꯇꯥꯕ꯭ꯔꯣ
ꯑꯧ
ꯑ ꯆꯞ ꯆꯥꯛꯈ꯭ꯔꯕ‌ꯣ
ꯎꯝ ꯆꯥꯔꯦ ꯅꯪꯗꯤ
ꯆꯥꯗ꯭ꯔꯤ ꯑꯩꯗꯤ
ꯊꯦꯡꯉ‌ꯦꯅꯦ
ꯍꯣꯏ ꯅꯁꯤꯗꯤ ꯈꯔꯗ ꯊꯥꯏꯦ ꯀꯩ ꯏꯟꯁ ꯖꯥꯒꯦ ꯑ ꯑ‌ꯣ
ꯑ ꯁꯧꯔꯤ ꯆꯥꯏ ꯑꯂꯨꯉ
ꯑꯣ ꯑꯁ ꯍꯥꯎꯔꯦꯅꯦ ꯑꯗꯨꯗꯤ
ꯍꯥꯎ ꯑꯦ
ꯑꯣ ꯑꯥ ꯑꯩꯈꯣꯏꯗꯤ ꯕꯤꯟ ꯑꯥ ꯕ꯭ꯔꯤꯟ ꯖꯥꯜ ꯈꯪꯕ
ꯑ ꯈꯥꯡꯉꯦ
ꯑ ꯕ꯭ꯔꯤꯟꯖꯂꯨ ꯊꯣꯡꯉꯌꯦ
ꯅꯪꯅꯥ ꯊꯣꯡ ꯑꯣ
ꯅꯠꯇꯦ ꯏꯆꯦ ꯅꯠꯇꯦ
ꯑ ꯑ
ꯑꯁꯦꯡꯕꯥꯗꯤ ꯑꯩꯅ ꯊꯣꯡꯒꯗꯕꯅꯦꯕ
ꯎꯝ
ꯑꯗꯨ ꯃꯥꯅ ꯊꯪꯕꯤꯈ꯭ꯔꯦ ꯉꯁꯤꯗꯤ
ꯎꯝ ꯍꯥꯎꯔꯝꯒꯅꯤ
ꯑꯥ ꯀꯩꯩꯅꯣꯅꯦ ꯑ ꯀꯂꯥ ꯀꯂꯥ ꯂꯩꯕ꯭ꯔꯣ
ꯎꯝ ꯑꯩꯒꯤ ꯌꯨꯝꯅꯤ ꯈꯣꯠꯂꯦ ꯑꯩꯒꯤ ꯏꯃꯥꯈꯣ
ꯑꯣ ꯑꯣ ꯌꯨꯝꯗꯅꯦꯕ ꯅꯪ ꯂꯩꯔꯤꯗꯣ ꯑꯣ ꯑꯣꯀꯦ
ꯅꯪꯗꯤ
ꯑꯩꯗꯤ ꯔꯦꯠꯅ ꯂꯩꯌꯦꯦ ꯁꯤ
ꯀꯗꯥꯥꯏꯗ ꯂꯩꯕ꯭ꯔꯣ
ꯎꯝ ꯏꯝꯐꯥ
ꯑꯣ ꯍ
ꯑ ꯀꯩꯅꯩꯅꯣꯅꯦ ꯑꯅ ꯅꯪ ꯍꯥꯏꯥꯏꯌꯣ
ꯀꯔꯤꯊ ꯄꯠꯇ ꯋꯥꯔꯤ ꯐꯥꯎꯗꯥ
ꯑꯗꯨ ꯀꯩꯅꯣꯅꯦ ꯀꯂꯦꯁ ꯆꯔꯤꯅꯤꯅ
ꯍꯥꯥ
ꯀꯨꯀꯂꯦꯠ
ꯑꯣ ꯑꯣ ꯑꯣ
ꯉꯥꯡꯒꯦ
ꯗꯒꯤ ꯌꯨꯝꯗ ꯂꯩ
ꯅꯠꯇ ꯑ ꯂꯩ ꯍꯣꯏ ꯊꯕꯛ ꯀꯨꯝꯕ ꯇꯧꯗꯦ
ꯊꯧꯦ
ꯑꯣ
ꯅꯪꯅꯁꯥꯏ ꯀꯔꯤ ꯋꯥ ꯍꯥꯏꯒꯦ ꯇꯧꯕ꯭ꯔꯥ
ꯇꯗꯦ ꯑꯗꯨ ꯑꯗꯨꯝ ꯑ ꯍꯪꯅꯤꯡꯉꯥꯏ ꯇꯧꯔꯅꯤꯗ ꯅꯪ ꯀꯔꯤ ꯊꯕꯛꯛꯇꯧꯅꯣꯗ
ꯑꯣ ꯌꯦꯡꯖꯔꯣ ꯅꯗꯤ
ꯈꯪꯉꯅꯦ ꯄꯨꯡ ꯀꯌꯥꯗ ꯌꯦꯡꯗꯤ ꯌꯦꯡꯉꯦꯗꯣ ꯄꯣꯔꯇꯨꯒꯜꯒ ꯁꯄꯦꯟꯅꯤꯀꯣ
ꯑꯄꯨꯔꯒꯥꯎꯒꯁ ꯄꯦꯟ ꯅꯦꯍꯥꯏꯁꯤ
ꯑꯣ ꯌꯦꯡꯉꯅꯤꯔ ꯑꯗꯨꯗꯤ
ꯑ ꯇꯨꯋꯜ ꯊꯥꯔꯇꯤꯗꯦ
ꯑꯥ ꯍꯌꯦꯡ ꯑꯃꯨ ꯀ꯭ꯂꯥꯁ ꯆꯠꯇꯣꯏꯅꯤ
ꯑ ꯀꯩ ꯇꯧꯔꯤꯒꯦ ꯍꯧꯖꯤꯛꯗꯤ
ꯍꯖꯤꯛꯇꯤ ꯀꯩꯁꯨ ꯇꯧꯗꯦ ꯑꯗꯨꯝ ꯍꯤꯞꯄꯒ ꯂꯩꯌꯦ ꯈ ꯂꯩꯔꯗꯤ ꯇꯨꯝꯒꯔꯅꯤ
ꯑꯦ ꯕꯣꯜ ꯌꯦꯡꯒꯤꯔ
ꯌꯦꯡꯅꯤꯡꯗꯦ ꯃꯥꯏ
ꯑꯣ
ꯉꯔꯥꯡ ꯉꯔꯥꯡ ꯌꯦꯟꯒꯦ ꯇꯧꯔꯒ ꯉꯔꯥꯡ ꯌꯦꯡꯉꯒ ꯑꯩꯅ ꯁꯄꯔꯣꯠ ꯇꯧꯕ ꯇꯤꯝ ꯃꯥꯡꯈ꯭ꯔꯦ
ꯑꯣ
ꯎꯝ
ꯅꯦꯃꯥꯔꯒꯤ ꯕꯔꯥꯖꯤꯜꯒꯤ
ꯑꯥ ꯑꯗꯨ ꯑ ꯂꯩꯔꯤꯁꯤꯗꯤ ꯖꯨꯅꯤꯌꯔꯗꯣ
ꯏꯁ ꯇꯜꯂꯩ ꯑꯗꯨꯗꯤ
ꯑ ꯕꯣꯜꯗꯤ ꯍꯩꯕꯅꯤꯍꯦ ꯃꯗꯨ ꯑ ꯑꯗꯨꯅ ꯃꯗꯨ ꯅꯨꯄꯥꯅ
ꯑꯁ ꯑꯩꯗꯤ ꯐꯨꯠꯕꯣꯜ ꯄ꯭ꯂꯦꯌꯔ ꯅꯠꯇꯦꯗ
ꯁꯤ ꯁꯤ
ꯏꯁꯅꯥꯕ ꯇꯣꯛꯈꯔꯦꯗ
ꯑ ꯈꯣꯡ ꯁꯣꯛ ꯑ ꯁꯣꯛꯄꯒꯤꯀꯣ ꯑꯗꯣ ꯑꯝꯃꯨꯡꯒ ꯁꯅꯥꯅꯤꯡꯉꯥꯏ ꯇꯟꯈ꯭ꯔꯕ
ꯎꯝ
ꯑꯩꯗꯤ ꯍꯩꯁꯨ ꯍꯩꯇꯦꯗ ꯃꯤ ꯄꯨꯟꯕ
ꯍꯩꯔꯝꯒꯅꯤ
ꯆꯥꯛ ꯆꯥꯛꯄꯅ ꯊꯦꯡꯉꯤꯅꯦ
ꯊꯦꯡ ꯑ ꯊꯦꯡꯗꯤ ꯊꯦꯡꯒꯔꯦ ꯑꯗꯨ ꯆꯥꯛ ꯂꯥꯝꯗ꯭ꯔꯤꯌꯦꯗ ꯑꯗꯨꯒꯤꯅꯦ
ꯍꯥ
ꯉꯥꯡꯕ ꯍꯩꯇꯝꯅꯦꯀꯣ ꯑꯁꯦꯡꯕꯗꯤ
ꯑꯗꯨꯝ ꯍꯩꯗꯨꯗꯤ
ꯃꯩꯇꯩ ꯂꯣꯟꯁꯨ ꯐꯖꯅ ꯈꯪꯗꯦ
ꯀꯔꯤꯔꯣ ꯏꯝꯐꯥꯜ ꯂꯩꯔꯒ ꯃꯇꯩꯩꯂꯣꯟ ꯈꯪꯗꯕꯗꯨ
ꯍꯁ ꯁꯤꯗ ꯀꯨꯝꯕꯗꯣ ꯑꯝ
ꯑꯣ ꯐꯥꯔꯁ ꯇꯥꯏꯝ ꯂꯩꯕꯒꯤ
ꯍ
ꯑ ꯀꯔꯤ ꯇ꯭ꯔꯥꯏꯞꯔꯥ ꯅꯪꯗꯤ
ꯚꯦꯡꯋꯦꯅꯦ
ꯂꯤꯌꯥꯡꯃꯥꯏ
ꯎꯝ
ꯃꯗꯨꯗꯤ ꯔꯣꯡꯃꯩ ꯂꯣꯟ ꯈꯪꯂꯝꯔꯣꯏꯀꯣ
ꯎꯝ
ꯎꯝ ꯐꯩꯌꯦ ꯑꯣ ꯔꯣꯡꯃꯩꯒꯤꯗꯤ ꯌꯥꯝ ꯃꯥꯏꯃꯤ
ꯑꯥ
ꯑꯣꯀꯦ ꯗꯨꯅ ꯀꯅꯥ ꯀꯅꯥ ꯅꯩꯕ꯭ꯔꯥ
ꯑ ꯑꯗꯨꯗꯤ ꯏꯆꯦꯒ ꯂꯩꯔꯤꯌꯦ ꯔꯦꯟꯗ
ꯑꯣ
ꯅꯪꯁꯨ ꯋꯥ ꯍꯪꯉꯨꯅꯥ
ꯑꯩꯗꯤ ꯑꯩꯅ ꯑꯗꯨꯝ ꯍꯪꯉꯤꯅ ꯅꯪꯅ ꯍꯪꯗ꯭ꯔꯒ
ꯑꯍꯥꯍꯥ
ꯅꯪ ꯋꯥ ꯑꯩ ꯃꯤꯇꯩꯂꯣꯟ ꯉꯥꯡꯕꯗꯣ ꯇꯥꯕ ꯌꯥꯝ ꯀꯔꯤ ꯍꯥꯏꯁꯤꯔꯥ ꯋꯥꯏ ꯇꯥꯕ ꯋꯥꯏꯌꯣ
ꯍꯜꯂꯣ
ꯌꯥꯝ ꯍꯦꯚꯤ ꯇꯧꯔꯒ ꯍꯥꯏꯕꯒꯨꯝꯅ ꯇꯧꯔꯥꯏ ꯗꯨꯝ ꯂꯩ ꯑꯗꯨꯝ ꯂꯩꯔꯗꯤ ꯍꯥꯏꯔꯛꯀꯅꯤꯗ ꯍꯥꯏꯔꯛꯄ
ꯎꯝ ꯈꯪꯗꯦꯗ ꯈꯪꯗ꯭ꯔꯦꯗ ꯇꯧꯔꯤꯁꯤꯕꯣ ꯍ
ꯎ
ꯑꯥꯎꯟ
ꯍꯥ
ꯗꯆꯤꯟ ꯅꯣ ꯗꯤ ꯀꯤꯌꯥ ꯂꯩꯔꯦ
ꯑ ꯃꯔꯤ ꯑꯩꯗꯤ ꯑꯩꯀꯤ ꯕ꯭ꯔꯥꯗꯔ ꯑꯅꯤ ꯑꯩꯒꯤ ꯁꯤꯁꯇꯔ ꯑꯅꯤ ꯑꯃ ꯅꯨꯄꯥ ꯑꯅꯤ ꯅꯨꯄꯤ ꯑꯅꯤ
ꯑꯣ
ꯅꯪꯗꯤ
ꯑꯩꯅ ꯅꯨꯄꯤ ꯑꯃ ꯅꯨꯄꯥ ꯑꯅꯤ
ꯎꯝ ꯐꯩꯌꯦ ꯎꯝ ꯎꯝ
ꯎꯝ
ꯅꯪꯒꯤ ꯌꯨꯝ ꯑꯁꯦꯡꯕꯗꯤ ꯀꯗꯥꯏꯗꯅꯣ
ꯍꯥ ꯑꯁꯤ ꯅꯠꯇꯦ ꯎꯝ ꯅꯪꯔ ꯔꯨꯜꯁ ꯑꯦꯟ ꯔꯤꯒꯨꯂꯦꯁꯟ ꯈꯪꯉꯕꯣ ꯁꯤꯒꯤ
ꯈꯪꯉꯦ ꯈꯪꯉꯦ ꯍꯥꯏ
ꯑꯗꯣ ꯑ ꯑꯗꯨ ꯃꯐꯝꯁꯤꯡ ꯍꯥꯏꯕ ꯌꯥꯗꯦ ꯍꯥꯏꯕ ꯅꯠꯇ꯭ꯔꯣ
ꯅꯍꯥꯟ ꯑꯦꯅꯤ ꯁꯥꯏ ꯀꯣꯜ ꯇꯧꯕꯗꯤ ꯑꯗꯨꯝ ꯍꯥꯏꯌꯦꯗ ꯑꯃꯨꯛ ꯀꯩꯁꯨ ꯇꯧꯗꯦꯗ
ꯍꯣ
ꯍꯣꯏ ꯅꯪꯔ ꯍꯥꯏꯅꯤꯡꯗ꯭ꯔꯗꯤ ꯍꯣꯔꯦꯟ ꯍꯥꯏꯒꯦ ꯍꯥꯏꯕꯁꯨ ꯌꯥꯏ
ꯍꯣꯏ ꯍꯣꯍꯣ ꯍꯣꯔꯦꯟ ꯍꯥꯏꯕꯤꯒꯦꯀꯣ
ꯍꯣꯏ ꯍꯥꯏ ꯏ ꯀꯥꯏꯗꯦ
ꯑ
ꯑ ꯍ
ꯑꯣ ꯑꯗ
ꯍꯥꯥ
ꯅꯪ ꯈꯪꯅꯕ ꯀꯨꯝꯕꯗꯤ ꯂꯩꯕ꯭ꯔꯣ
ꯑꯃ ꯂꯩꯌꯦ ꯍꯣꯏ
ꯑ
ꯅꯪꯗꯤ ꯅꯪꯁꯨꯂꯩꯔꯝꯒꯅꯤ
ꯑꯩꯈꯣꯏꯗꯤ ꯂꯩꯗꯦꯗ
ꯑꯦꯔ ꯃꯅꯤꯅ ꯀꯣꯂꯦꯖ ꯀꯥꯔꯒ ꯂꯩ
ꯁꯤꯡꯕꯅꯦ ꯁꯛꯁꯨ ꯊꯤꯕꯅꯦ ꯑꯗꯨꯒ ꯋꯥꯁꯨ ꯉꯪꯕ ꯍꯩꯇꯕꯅꯦ
ꯑꯝ
ꯐꯪꯉꯁꯨ ꯁꯣꯟꯅꯦ ꯊꯕꯛꯁꯨ ꯇꯧꯕ ꯍꯩꯇꯦ ꯂꯥꯏꯔꯤꯛꯁꯨ ꯍꯩꯇꯦ
ꯏꯁꯁ
ꯁꯦꯡꯃꯅꯦ
ꯑꯗꯨꯠ ꯊꯤ ꯄꯥꯥꯎꯔꯣ
ꯑ ꯑꯁꯦꯡꯕ ꯍꯥꯏꯔꯒ
ꯑꯣ ꯂꯩꯇꯕꯗ ꯊꯤꯕ ꯍꯧꯔꯣꯕ
ꯂꯩꯇꯕꯅꯤꯗ
ꯑꯗꯨ ꯂꯩꯇꯕꯗꯣ ꯂꯩꯅꯤꯡꯉꯥꯏ ꯊꯤꯌꯣꯕ
ꯑꯁ ꯊꯤꯅꯤꯉꯥꯏꯁꯨ ꯇꯜꯂꯦꯗ
ꯁ ꯇꯨ ꯊꯤꯕꯅꯦꯅ
ꯎꯝ
ꯅꯣꯏꯒꯨꯝꯅ ꯐꯖꯔꯗꯤ ꯌꯥꯕ
ꯑꯩꯁꯨ ꯖꯗꯦ
ꯐ ꯒꯤꯇꯧ ꯅꯤꯗ
ꯑꯥꯝ
ꯥꯇꯨ ꯍꯥꯏ ꯍꯣꯛ ꯀꯣ ꯑ ꯑ ꯋꯥꯟ ꯃꯤꯅꯤꯠ ꯈꯠꯇꯪ ꯉꯥꯏꯔꯦ
ꯑꯗꯨ ꯀꯩ ꯍꯥꯏꯅꯤꯡꯉꯦꯅ
ꯈꯔ ꯋꯥ ꯍꯥꯏꯅꯤꯡꯉꯥꯏꯁꯨ ꯂꯩꯇ꯭ꯔꯦ ꯒꯔꯤ ꯃꯈꯣꯟ ꯇꯥꯔꯦ
ꯍꯜꯂꯣ
ꯍꯜꯂꯣ ꯅꯪꯅꯆꯦꯔꯣ ꯑꯗꯨꯣ
ꯍꯣꯏ
ꯎꯝ ꯅꯪ ꯉꯝꯃꯤ ꯇꯩꯅꯣ ꯉꯝꯕꯗꯣ ꯆꯞ ꯃꯥꯟꯅꯩꯅꯦ ꯅꯪꯒꯤ ꯅꯆꯩꯒ
ꯀꯅꯥ ꯀꯅꯥ ꯂꯩꯕꯣ
ꯃꯥ ꯑꯣꯏ ꯌꯦ